ꯑꯦ ꯇꯥꯏꯀꯣ ꯑ ꯑꯦ ꯑꯦ ꯀꯩ ꯀꯩꯗꯧꯔꯝꯃꯤꯅ
ꯆꯥꯛ ꯊꯣꯡꯂꯝꯃꯤꯅꯦ
ꯑꯦ ꯑꯩꯁꯨ ꯆꯥꯛ ꯏꯟꯁꯥꯡ ꯊꯣꯡꯅꯤ
ꯍꯦꯡ ꯃꯩ ꯂꯥꯛꯇꯅ ꯁꯤꯗ ꯃꯩꯐꯨ ꯍꯣꯠꯅꯕꯗ
ꯑꯦ ꯃꯩ ꯂꯥꯛꯇꯦ ꯑꯥꯗꯁꯨ
ꯑꯁꯤꯗꯁꯨ ꯉꯔꯥꯡ ꯑꯍꯤꯡꯗꯤ ꯃꯣꯠꯂꯒ ꯍꯧꯖꯤꯛꯇꯤ ꯑꯃꯨꯛ ꯂꯥꯛꯈ꯭ꯔꯦ ꯑꯩ ꯍꯟꯗꯛ ꯃꯥꯏ ꯃꯨꯠꯀꯥꯟꯕꯁꯤ ꯀꯔꯤꯒꯤꯔꯥ ꯈꯪꯗꯦ
ꯑꯩꯈꯣꯏꯒꯤꯁꯨꯅꯦ ꯅꯨꯡꯉꯥꯏꯇꯦ
ꯎ ꯀꯥꯔꯤꯒꯤꯔꯥ ꯈꯪꯗꯦ
ꯌꯥꯝ ꯍꯥꯎꯅꯤꯡꯗꯕꯀꯣ ꯑꯗꯣ ꯍꯥꯎꯈ꯭ꯔꯕꯗꯤ ꯅꯨꯡꯉꯥꯏꯌꯦ
ꯑꯥꯗꯒꯤ ꯄꯨꯔꯛꯄꯒꯤ ꯌꯥꯝ ꯀꯩꯅꯣ ꯇꯧꯕ ꯀꯩꯅꯣ ꯈꯔ ꯑꯦ ꯎꯗꯣ ꯀꯟꯕꯒꯤꯀꯣ
ꯑꯦ ꯑꯦ ꯑꯦ ꯐꯩꯌꯦ ꯁꯤꯗꯗꯤ ꯑꯁ
ꯎꯝ
ꯎ ꯐꯝꯐꯝ ꯎ ꯊꯝꯐꯝ ꯁꯦꯝꯕꯤꯗꯕꯒꯤ ꯅꯣꯡꯅ ꯆꯣꯠꯄꯤꯕ ꯑꯗꯣ ꯑꯗꯣ ꯑꯁ ꯏꯆꯣ ꯑꯆꯕꯗꯣ ꯍꯥꯏꯔꯒ ꯄꯨꯁꯤꯜꯂꯒ ꯊꯝꯐꯝꯁꯨ ꯂꯩꯇꯕ ꯎꯝ ꯑꯦ ꯃꯥꯏꯈꯨ ꯈꯨꯔꯒ ꯃꯥꯏꯔꯦꯟ ꯊꯣꯡꯁꯤꯔꯅ ꯁꯦꯝꯃꯤ
ꯑ ꯍꯥꯎꯅꯤ ꯑꯩꯈꯣꯏꯁꯨ ꯉꯔꯥꯡ ꯑꯌꯨꯛ ꯃꯦꯟ ꯆꯥꯕꯅꯦ
ꯑꯦ ꯅꯍꯥꯟ ꯀꯅ ꯃꯤꯅ ꯑꯣꯛ ꯀꯛꯄ ꯑꯣꯛꯁꯥ ꯈꯔ ꯂꯧꯔꯒ ꯃꯈꯣꯡ ꯃꯈꯣꯡꯒ ꯀꯦꯖꯤ ꯑꯃꯒ ꯂꯧꯕ ꯀꯪꯍꯟꯕ ꯑꯣ ꯑꯗꯨꯒ ꯊꯣꯡꯁꯤꯔꯅꯦ ꯎ ꯃꯈꯈꯣꯡ ꯑꯦꯝ ꯍꯣꯡꯅ ꯌꯣꯟ ꯌꯦ ꯑꯗꯨꯗꯒꯤ
ꯎꯝ
ꯂꯧꯔꯒ ꯆꯥꯕꯥ
ꯏꯆꯦꯒꯀꯣ ꯆꯦꯡꯒꯨꯝ ꯊꯤꯕ ꯆꯠꯄ ꯈꯣꯝꯊꯣꯛꯄꯤꯗꯣ ꯑꯗꯨ ꯈꯔꯥ ꯂꯦꯝꯕꯀꯣ ꯑꯗꯨ ꯀꯥꯡꯍꯧ ꯇꯧꯒꯦ ꯀꯍꯣ ꯇꯧꯔꯒ ꯑꯉꯥꯡꯒꯤ ꯆꯥꯅꯉꯥꯏ ꯗꯥꯜ ꯊꯣꯝꯕꯤꯒ
ꯐ ꯑꯁꯤꯗ ꯗꯥꯜ ꯊꯣꯡꯕꯤꯗꯦ ꯊꯍꯣꯡꯕꯤꯗꯦ ꯑꯩꯅ ꯁꯥꯎꯕꯅ ꯃꯥꯅ ꯑꯩꯈꯣꯏꯅꯗꯤ ꯆꯥꯅꯤꯡꯗꯕꯀꯣ
ꯍꯟꯗꯛ ꯑꯁꯤꯗ ꯂꯥꯛꯑꯔꯒꯀꯣ ꯗꯥꯜ ꯄꯥꯝꯕꯁꯤꯗꯤ ꯂꯣꯏꯔꯦ
ꯑ ꯐꯩꯅ ꯑꯗꯨꯗꯤ ꯗꯥꯎꯗꯤ ꯌꯥꯝ ꯐꯩ ꯑꯉꯥꯡꯒꯤ ꯍꯌꯦ ꯑꯁꯤꯗꯗꯤ ꯑꯦ ꯗꯥꯜ ꯊꯣꯡꯉꯗꯤ ꯆꯅꯤꯗꯦ ꯑꯁꯤ ꯀꯩ ꯍꯥꯎ ꯀꯩꯅꯣꯁꯨ
ꯌꯥꯝ ꯌꯥꯝ ꯎꯃꯥ ꯌꯥꯝ ꯅꯥꯌꯦ
ꯑꯥ ꯗꯥꯜ ꯍꯥꯟꯅ ꯆꯥꯅꯤꯡꯉꯝꯕꯅꯤ ꯌꯥꯎꯖꯤꯛꯗꯤ ꯑꯩ ꯆꯅꯤꯡ
ꯎꯝ
ꯀꯔꯤꯒꯤꯔꯥ ꯈꯟꯗꯩ ꯑꯗꯣ ꯉꯔꯥꯡꯕꯨꯗꯤ ꯑꯥ ꯉꯔꯥꯡ ꯀ ꯑꯁꯤ ꯃꯄꯥꯁꯨ ꯑꯩ ꯆꯦꯡꯒꯨꯝꯗꯣ ꯑꯃꯨꯛ ꯊꯤꯕ ꯆꯠꯂꯦ
ꯎꯝ
ꯊꯤꯕ ꯆꯠꯄꯗ ꯎꯝ ꯑꯩ ꯂꯣꯏꯅ ꯂꯤꯈ꯭ꯔꯦꯅ ꯃꯌꯥꯝ ꯂꯤꯔꯒ ꯇꯣꯏꯈ꯭ꯔꯦ ꯄꯥꯝꯃꯨꯕꯅ ꯍꯣꯏ ꯆꯥꯎꯑꯣ ꯆꯥꯎꯕ ꯂꯣꯏꯅꯦ ꯇꯣꯏꯈ꯭ꯔꯦꯅꯦ ꯎꯝ
ꯉꯔꯥꯡꯒꯨꯝ ꯊꯤꯔꯝꯂꯗꯤ ꯆꯞ ꯆꯥꯅꯤ ꯎꯝ
ꯑ ꯉꯔꯥꯡ ꯃꯦꯠꯂꯤꯉꯥꯏ ꯏꯕꯥꯅꯤꯒꯤ ꯃꯦꯠꯅꯤꯡꯉꯥꯏ ꯆꯞ ꯆꯥꯕ ꯈꯛꯇ ꯑꯗꯨꯁꯨ ꯂꯤꯔꯦ ꯇꯤꯟ ꯆꯪꯈ꯭ꯔꯦ
ꯅꯛꯂꯗꯤ ꯑꯗꯨꯝ ꯌꯦꯡꯕ ꯆꯠꯂꯣ ꯍꯥꯏꯅ ꯑꯗꯨꯝ
ꯌꯥꯝ ꯊꯥꯄ ꯅꯠꯇꯕ ꯃꯥꯜꯂꯦ ꯃꯥ ꯆꯠꯄꯗꯣ ꯑꯗꯨꯝ ꯀꯨꯏꯗꯦ ꯍꯜꯂꯛꯄ
ꯑꯩꯈꯣꯏꯒꯤꯁꯨ ꯅꯛꯄꯅꯦ
ꯑꯦ
ꯑꯩꯅꯗꯤ ꯍꯧꯖꯤꯛ ꯑꯁꯤꯗ ꯌꯥꯝꯅ ꯐꯪꯗ꯭ꯔꯤꯕꯀꯣ ꯌꯦꯡ ꯐꯪꯉꯀꯥꯟꯗ ꯐꯨꯊꯣꯛꯎꯒ ꯇꯣꯏꯗꯅꯉꯥꯏꯀꯣ ꯑꯩꯅ ꯊꯥꯕꯤꯁꯤꯔꯅ ꯈꯟꯕ
ꯑꯦ
ꯁꯤꯗꯗꯤ ꯑꯩ ꯕꯖꯥꯔꯗ ꯑꯗꯨ ꯉꯥꯛ ꯉꯥꯏꯔꯦ ꯌꯣꯜꯂꯁꯨ ꯁꯤꯠꯂꯣꯏꯗ ꯂꯣꯏꯅ ꯑꯗꯨꯃꯛꯇ ꯄꯨꯊꯣꯛꯅꯈ꯭ꯔꯦ
ꯑ ꯑꯁꯣꯝꯗꯁꯨ ꯅꯍꯥꯟ ꯀꯩꯅꯣ ꯇꯧꯔ ꯀ ꯃꯥꯅ ꯈꯔ ꯉꯟꯅ ꯌꯦꯡꯒꯗꯤ ꯐꯕ ꯑꯗꯨ ꯇꯧꯗꯕꯒꯤ ꯌꯝ
ꯎꯝ ꯂꯩꯕꯅꯦ ꯑꯗꯨ ꯔꯣꯝꯗꯨꯁꯨ ꯀꯣ
ꯑꯥ
ꯆꯤꯡꯅꯤꯅ ꯑꯗꯨꯝ ꯑꯀꯪ ꯀꯪꯕ ꯁꯔꯨꯛ ꯀꯩꯅꯣ ꯇꯧꯅ ꯃꯣꯏꯗꯤ ꯆꯣꯠꯂꯗꯤ ꯀꯥꯗꯦꯅꯦ ꯁꯤꯗꯁꯨ ꯆꯣꯠꯂꯗꯤ ꯀꯥꯗꯦ ꯈꯔ ꯂꯩꯕꯥꯛꯇꯣ ꯈꯔ ꯀꯪꯕꯗꯣ ꯑꯗꯨꯗ ꯀꯥꯏꯌꯦ
ꯑꯦ ꯎꯝ
ꯑꯉꯥꯡꯗꯤ ꯍꯧꯒꯠꯇ꯭ꯔꯦ
ꯍꯥꯏ ꯍꯧꯒꯠꯂꯦ ꯍꯧꯒꯠꯂꯒ ꯍꯧꯖꯤꯛ ꯑꯩ ꯎ ꯀꯩꯅꯣ ꯇꯥꯎꯔꯤꯌꯦ ꯊꯛꯂꯤꯌꯦ ꯆꯦ
ꯑꯩ ꯃꯥꯗꯤ ꯇꯨꯃꯤꯟ ꯂꯩꯌꯦꯀꯣ
ꯑ ꯊꯛꯄꯒꯤꯅꯦ ꯊꯛꯑꯒ ꯂꯩꯕꯩꯅꯤ ꯍꯧꯖꯤꯛ
ꯃꯄꯨꯛ ꯐꯩ ꯃꯥꯗꯤ ꯆꯥꯔꯁꯨ ꯇꯨꯃꯤꯟ ꯂꯩꯑꯦ ꯑꯩꯈꯣꯏꯒꯤꯗꯤ ꯑꯩ
ꯉꯔꯥꯡ ꯑꯌꯨꯛ ꯃꯥꯏꯔꯦꯟ ꯊꯣꯡꯕꯗꯣ ꯁꯥ ꯂꯩꯕ ꯑꯗꯨ ꯍꯥꯞꯇꯕꯒꯤ ꯃꯥꯗꯣ ꯁꯥꯎꯕꯗꯣ ꯂꯣꯏꯔꯦ ꯑꯗꯨꯒ ꯅꯪ ꯍꯣꯔꯦꯜ ꯆꯥꯕ ꯐꯪꯂꯣꯏꯀꯣ ꯍꯥꯏꯅ ꯍꯥꯏꯔꯒ
ꯑꯥ ꯍꯣ ꯍꯣꯏ
ꯎꯝ
ꯅꯦꯠꯋꯥꯔꯛꯁꯦ ꯈꯔ ꯅꯨꯡꯉꯥꯏꯇꯕ ꯃꯥꯜꯂꯦ
ꯎꯝ ꯎꯝ ꯑꯣꯏꯔꯝꯒꯅꯤ
ꯑꯩꯅ ꯉꯥꯡꯕ ꯑꯩꯅ ꯈꯔ ꯇꯥꯕꯒꯨꯝꯗꯧꯏ ꯃꯔꯛꯇ
ꯅꯦꯠꯋꯥꯛ ꯅꯨꯡꯉꯥꯏꯇꯕꯒꯅꯤ
ꯎꯝ
ꯈꯪꯗꯦ ꯉꯁꯥꯏꯁꯨ ꯑꯩꯒꯤ ꯑꯩꯒꯤ ꯃꯈꯣꯟꯗꯤ ꯃꯣꯏꯅ ꯇꯥꯕ ꯑꯩ ꯑꯩꯅꯗꯤ ꯃꯣꯏꯒꯤ ꯃꯈꯣꯟ ꯇꯥꯗꯕ ꯑꯗꯨꯃꯥꯏꯅ ꯇꯧꯔꯒ ꯑꯁ ꯕ꯭ꯂꯥꯏꯟꯗ ꯎꯝ
ꯑꯩꯈꯣꯏꯁꯨ ꯌꯥꯎꯕꯅ‌ꯦ
ꯑꯥꯎ
ꯉꯁꯤ ꯀꯥꯏ ꯆꯠꯀꯤꯔꯣ
ꯈꯟꯗꯦꯅꯦ ꯉꯁꯤꯁꯦ ꯏꯕꯥꯅꯤꯁꯦ ꯔꯣꯏ ꯐꯗꯤꯒꯣꯝꯕꯨꯗꯤ ꯅꯍꯥꯟꯗꯣ ꯄꯦꯡꯕ ꯂꯣꯏꯈ꯭ꯔꯦ ꯍꯥꯏꯌꯦ ꯑꯗꯣ ꯑꯥ ꯀꯣꯕꯤ ꯊꯥꯅꯤꯡꯉꯩꯗꯣ ꯊꯥꯐꯝꯗꯣ ꯍꯤꯗꯥꯛ ꯉꯔꯥꯡ ꯅꯍꯥꯟꯅ ꯈꯪ ꯉꯥꯏꯔꯤ ꯍꯤꯗꯥꯛ ꯀꯥꯞꯈꯤꯕ ꯑꯗꯣ ꯈꯔ ꯁꯤꯈꯤꯁꯤꯅꯨꯔꯥꯅ ꯉꯥꯏꯕ ꯑꯗꯣ ꯁꯤꯕ
ꯎꯝ ꯎꯝ ꯈꯣꯏꯗꯤ ꯀ‌ꯣꯕꯤ ꯎꯝ
ꯉꯥꯏꯕ ꯀꯥꯟꯗ ꯑꯩ ꯍꯋꯥꯏ ꯄꯣꯡ ꯍꯋꯥꯥꯏꯒꯨꯝꯕ ꯑꯦ
ꯀꯩꯅꯣ ꯑꯁꯤꯗꯀꯣ ꯑꯩꯈꯣꯏ ꯃꯅꯥꯛꯇ ꯐꯧ ꯊꯥꯌꯦꯌꯦ ꯀꯥꯡꯉꯥ ꯆꯪꯔꯒ ꯆꯥꯊꯣꯛꯄꯁꯤꯗꯤ ꯃꯄꯨꯅ ꯎꯔꯗꯤ ꯁꯥꯎꯒꯅꯤ
ꯀꯅꯥꯒꯤ ꯀꯥꯉꯥꯅꯣ ꯅꯣꯏꯒꯤꯔ ꯅꯠꯇ꯭ꯔꯅ ꯃꯤ ꯑꯇꯣꯞꯄꯒꯤꯔ
ꯎꯝ ꯂꯩꯀꯥꯏꯒꯤꯀꯣ
ꯑꯦ ꯃꯄꯨꯗꯤ ꯎꯍꯧꯗꯕꯒꯤ ꯑꯣꯏꯔꯝꯅꯤ ꯎꯗ꯭ꯔꯤꯕꯒꯤ
ꯍꯣꯏ ꯃꯄꯨꯗꯤ ꯁꯤꯗ ꯂꯩꯇꯕꯀꯣ ꯂꯧ ꯃꯄꯨꯗꯣ
ꯑꯁ ꯂꯥꯛꯄ ꯀꯥꯟꯗ ꯂ‌ꯣꯏꯅꯥ ꯆꯠꯊꯣꯛꯑꯒ ꯂꯩꯔꯝꯃꯗꯤ
ꯍꯣꯏ ꯑꯗꯨꯅꯦ
ꯎꯝ ꯈꯪꯗꯦ ꯄꯨꯟꯁꯤꯁꯦ
ꯑꯣ ꯎꯝ
ꯅꯍꯥꯟ ꯑꯩꯈꯣꯏꯁꯨ ꯌꯣꯛꯈꯤꯗꯧꯕꯀꯣ ꯑꯗꯨꯃꯥꯏꯅ ꯇꯧꯒꯅꯤ ꯈꯟꯕꯒꯤ ꯑꯃꯨꯛꯀ ꯋꯥ ꯄꯦꯠꯅꯒꯅꯤ ꯍꯥꯏꯅ ꯌꯣ ꯀꯩꯅꯣ ꯇꯧꯗ꯭ꯔꯕꯅꯤ
ꯑꯦ ꯍꯣꯏ ꯀꯩꯅꯣ ꯇꯧꯔꯗꯤ ꯂꯧ ꯅꯛꯄꯅꯤꯅ ꯅꯣꯏ ꯁꯤꯗꯗꯤ ꯃꯤꯒꯤ ꯂꯧꯒꯨꯝꯕ ꯇꯧꯔꯗꯤ
ꯑꯥꯎ ꯎꯝ ꯂꯥꯡꯕꯅ
ꯎꯝ ꯎꯝ ꯑꯣꯏꯁꯅꯨ
ꯃꯤ ꯌꯥꯝꯕ ꯑꯉꯥꯡ ꯌꯥꯝꯕ ꯍꯥꯏꯁꯦ ꯁꯤꯅꯤ
ꯑꯩꯈꯣꯏꯒꯤꯁꯨ ꯀꯣꯕꯤꯁꯨ ꯆꯥꯎꯕꯁꯨ ꯅꯥꯏꯗ꯭ꯔꯦꯗ ꯅꯍꯥꯟ ꯅꯣꯡ ꯆꯨꯃꯟꯕꯒꯤꯔ ꯈꯪꯗꯦ ꯍꯜꯂꯣ ꯑꯥ ꯍꯣꯏ
ꯍꯧꯖꯤꯛꯇꯤ ꯂꯧꯗꯒꯤꯁꯨ ꯔꯥꯁꯃꯥꯒꯨꯝꯕꯁꯨ ꯊꯣꯛꯈ꯭ꯔꯕꯒꯤ ꯔꯁꯃꯥꯒꯨꯝꯕꯁꯨ ꯆꯥꯔꯒ
ꯈꯣꯏꯗꯤ ꯈꯥꯃꯦꯟꯒ ꯆꯥꯕ ꯐꯪꯗꯦꯗ ꯑꯁꯤ ꯏꯆꯦꯅ ꯊꯥꯔꯝꯕꯁꯨ ꯀꯔꯤ ꯈꯪꯗꯦ ꯉꯧꯔꯣꯛ ꯉꯧꯔꯣꯛ ꯇꯥꯔꯒ ꯄꯥꯟꯗꯦ ꯑꯗꯨꯝ ꯄꯨꯝꯈꯤ
ꯑꯁꯣꯝꯗꯗꯤ ꯈꯥꯃꯦꯝꯕꯨꯗꯤ ꯐꯖꯅ ꯄꯥꯂꯦ ꯃꯣꯢꯅ ꯊꯥꯔꯝꯕꯗꯣ ꯃꯤꯒꯤ ꯍꯦꯛ ꯏꯕꯥꯟ ꯅꯤꯒꯤ ꯁꯨ
ꯑꯣ ꯄꯜꯂꯝꯅꯤꯍꯦ ꯑꯗꯨꯗꯗꯤ ꯃꯥꯒꯤ ꯃꯈꯥꯗ ꯏꯁꯤꯡ ꯏꯁꯤꯡ ꯆꯥꯡꯈ꯭ꯔꯗꯤ ꯏꯁꯤꯡ ꯂꯩꯥꯈ꯭ꯔꯗꯤꯀꯣ ꯍꯦꯛꯇꯥ ꯁꯤꯌꯦꯕ ꯁꯤ ꯌꯥꯗꯦ
ꯑꯣ ꯑꯣ ꯑꯣ ꯑꯗꯣ ꯑꯁꯤꯗꯗꯤ ꯀꯩꯅꯣ ꯇꯧꯋꯦ ꯑꯗꯣ ꯈꯪꯗꯦ ꯑꯩꯅ ꯃꯔꯨ ꯃꯌꯥꯝ ꯌꯥꯝ ꯍꯨꯟꯕꯅꯦꯕ
ꯑꯥ
ꯈꯥꯃꯦꯟ ꯑ ꯃꯨꯟꯕ ꯈꯣꯏꯗꯣ ꯃꯌꯥꯝ ꯂꯧꯔꯒ ꯃꯔꯨ ꯂꯧ ꯊꯣꯛꯑꯒ ꯃꯔꯨꯇꯣ ꯍꯨꯟꯕꯅꯤ ꯍꯧꯗꯅꯦ ꯈꯔ ꯈꯔ ꯈꯛꯇ ꯍꯧꯔꯒ ꯐꯖꯅ ꯍꯧꯗꯩꯅꯦ ꯑꯁ
ꯎꯝ ꯑꯩꯈꯣꯏꯒꯤꯁꯨ ꯅꯥꯍꯟ ꯀꯦꯔꯣꯠ ꯍꯣꯜꯂꯒ ꯀꯣ ꯐꯖꯅ ꯍꯧꯗꯦ ꯈꯖꯤꯛ ꯍꯧꯔꯛꯑꯦ ꯃꯇꯠ ꯃꯇꯠ ꯍꯧꯔꯛꯑꯦ
ꯑꯣ ꯍꯧꯖꯤꯛꯇ ꯍꯧꯔꯒ ꯇꯣꯛꯑꯦ ꯐꯗꯤꯈꯣꯝꯁꯨ ꯐꯖꯅ ꯍꯧꯗꯦ ꯏꯕꯥꯟꯅꯤ ꯍꯨꯟꯕꯁꯨ
ꯑꯁꯤꯗꯁꯨ ꯀꯣ ꯑꯗꯨꯃꯥꯢꯅ ꯍꯥꯏꯌꯦ ꯃꯤ ꯐꯖꯅ ꯍꯧꯅꯗꯦꯅ
ꯑꯦ ꯃꯔꯨꯅꯔꯥ ꯅꯠꯇ꯭ꯔꯒꯅ ꯋꯦꯗꯔ ꯅꯣꯡꯁ
ꯅꯣꯡ ꯆꯨꯃꯟꯕꯒꯤ ꯑꯣꯏꯔꯝꯅꯤ ꯍꯣꯏ
ꯑꯦ ꯑꯗꯨꯒꯤ ꯑꯣꯏꯔꯝꯅꯤ ꯑꯗꯨꯗꯤ
ꯎꯝ
ꯍꯧꯔꯛꯄꯈꯣꯏꯁꯨ ꯐꯣꯏꯕ ꯌꯥꯗ꯭ꯔꯤ ꯑꯗꯨ ꯄꯨꯝꯕꯅ ꯍꯧꯔꯦ ꯀꯩꯅꯣ ꯅꯣꯡ ꯆꯨꯃꯟꯕꯒꯤ ꯅꯣꯡ ꯅꯨꯡꯇꯤ ꯒꯤ ꯆꯨꯕꯅꯤꯅꯥ
ꯎꯝ ꯑꯗꯨꯅꯦ
ꯃꯔꯛ ꯅꯨꯡ ꯐꯖꯅ ꯆꯨꯈ꯭ꯔꯦ
ꯑꯩꯈꯣꯏꯒꯤꯗꯤ ꯅꯣꯡꯁꯨ ꯆꯨꯕ ꯑꯗꯨꯒ ꯁꯥꯁꯨ ꯁꯥꯔꯛꯄꯀꯣ ꯑꯗꯨꯃꯥꯏꯅ ꯇꯧꯕꯒꯤ ꯄꯣꯠ ꯆꯩꯁꯦ ꯆꯥꯎꯄ ꯉꯝꯗ꯭ꯔꯦ ꯁꯨꯔꯒ ꯄꯪ ꯁꯥꯒꯠꯄ ꯑꯗꯨꯒꯤ
ꯎꯝ ꯍꯣꯏ ꯍꯣꯏ ꯑꯣꯏꯔꯝꯅꯤ ꯎꯝ
ꯑꯉꯥꯡꯗꯣ ꯃꯄꯥꯕꯨ ꯏꯟꯅꯗꯕ꯭ꯔꯣ
ꯑꯦ ꯏꯟꯅꯕꯅꯦ ꯍꯧꯖꯤꯛꯇꯤ ꯏꯅꯥꯛꯇ ꯂꯩꯌꯦ ꯑꯗꯣ ꯢꯟꯅꯕꯅꯦ
ꯎꯝ ꯍꯥꯟꯅꯁꯨ ꯑꯗꯨꯝ ꯏꯟꯅꯕꯗꯣ
ꯆꯠ ꯎꯝ
ꯎꯝ ꯋꯥꯁꯨ ꯉꯥꯡꯗꯕꯤꯗ ꯀꯞꯄ ꯂꯣꯟꯊꯣꯛꯈ꯭ꯔꯗꯤ ꯅꯨꯡꯉꯥꯏꯕꯅꯦ
ꯎꯝ ꯐꯔꯥꯛ ꯇꯥꯕꯗꯣ
ꯍꯣꯢ ꯑꯩꯗꯤ ꯅꯣꯏꯗꯤ ꯀꯔꯝ ꯇꯧꯈ꯭ꯔꯕ꯭ꯔꯥ ꯍꯥꯏꯅ ꯉꯔꯥꯡꯁꯨ
ꯎꯝ
ꯃꯩ ꯑꯃꯨꯛ ꯂꯥꯛꯇꯕꯒꯤꯔꯥ ꯍꯥꯏꯅ ꯈꯟꯕ ꯑꯩꯈꯣꯏꯒꯤꯗꯤ ꯂꯥꯛꯇ꯭ꯔꯁꯨꯀꯣ ꯅꯨꯡꯊꯤꯟꯜꯒꯨꯝꯕꯗ ꯑꯗꯨꯝ ꯂꯥꯛꯑꯦꯕ ꯆꯥꯛ ꯊꯣꯡꯡꯂꯝꯗꯥꯏꯗ ꯍꯦꯛꯇ ꯃꯨꯠꯄ
ꯑꯣ ꯑꯦ ꯉꯔꯥꯡ ꯑ ꯇꯧꯕ ꯌꯥꯗꯦꯅꯦ ꯀꯔꯤꯒꯤꯔꯥ ꯈꯪꯗꯦ ꯑꯗꯨꯒꯤ
ꯑꯣ ꯉꯔꯥꯡꯗꯤ ꯅꯦꯠꯋꯥꯛꯁꯨ ꯈꯔ ꯅꯨꯡꯉꯥꯏꯇꯦ
ꯎꯝ ꯑꯗꯨ
ꯑꯣ
ꯀꯔꯤꯒꯤꯔꯥ ꯈꯪꯗꯦ ꯑꯗꯨꯒꯤ ꯑ ꯉꯔꯥꯡꯗꯤ ꯐꯖꯅ ꯇꯧꯒꯦ ꯅꯪ ꯉꯥꯏꯔꯒ ꯌꯥꯗ꯭ꯔꯕ
ꯍꯣꯏ ꯅꯣꯡꯃꯗꯤ ꯑꯩꯈꯣꯏꯗꯁꯨ ꯀꯣꯏꯔꯛꯑꯣ ꯁꯤꯗ ꯀꯩꯅꯣ
ꯎꯝ ꯀꯣꯏꯔꯛꯀꯦ ꯎꯝ
ꯎꯝ ꯒꯥꯔꯗ ꯌꯥꯔꯀꯥꯟꯗ ꯑꯩꯅ ꯐꯤꯔꯣꯜ ꯐꯖꯕ ꯐꯥꯖꯕ ꯈꯜꯂꯒ ꯊꯥꯟꯂꯝꯃꯦ
ꯍꯣꯏ ꯑꯗꯣꯝꯗꯅ ꯈꯔ ꯑꯗꯨꯃꯥꯏꯅ ꯐꯪꯉꯦ
ꯎꯝ ꯁꯤꯗ ꯀꯩꯅꯣꯅꯦꯕ ꯑꯩꯈꯣꯏ ꯏꯆꯦ ꯑꯩꯈꯣꯏ ꯈꯨꯟꯗꯒꯤ ꯃꯧ ꯑꯃꯗꯣ ꯑꯩꯈꯣꯏ ꯃꯧꯗ ꯑꯗꯨ ꯃꯥꯒꯤ ꯑꯗꯨ ꯌꯣꯟꯕ ꯐꯨꯠꯁꯤꯡꯗꯨ ꯌꯣꯟꯕ ꯑꯗꯨ ꯍꯣꯡꯅ ꯌꯣꯟꯈꯤꯕꯀꯣ
ꯑꯌꯥ ꯑꯦ ꯅꯃꯥ ꯀꯣꯏꯔ ꯀꯦ
ꯎꯝ